ꯇꯥꯔꯕꯣ
ꯇꯥꯏ
ꯀꯩ ꯇꯧꯔꯝꯃꯤꯅꯣ
ꯁꯨꯝ ꯎꯝ ꯐꯝꯃꯝꯕꯅꯤꯗ ꯂꯥꯏꯛ ꯌꯦꯡꯒꯦ ꯇꯧꯔꯒ ꯍꯤꯞꯀꯦ ꯇꯧꯔꯝꯕ ꯅꯪꯗꯤ
ꯑꯩꯗꯤ ꯉꯁꯤ ꯉꯁꯥꯏ ꯑꯌꯨꯛ ꯍꯧꯒꯠꯂꯦ ꯑꯗꯒꯤ ꯐꯤ ꯁꯨꯗꯣꯛꯑꯦ ꯏꯁꯤꯡ ꯇꯥꯔꯤꯉꯩꯗ ꯑꯗꯨꯒ ꯐꯤꯁꯨ ꯂꯣꯏꯔꯒ ꯎꯝ ꯁꯪꯒꯣꯝ ꯃꯦꯒꯤ ꯆꯥꯔꯦ ꯑꯗꯨꯗꯩ ꯑꯃꯨꯛ ꯇꯨꯝꯅꯤꯡꯉꯦꯅ ꯑꯃꯨꯛ ꯇꯨꯝꯃꯨꯔꯤꯅꯦ
ꯑꯣ ꯑꯗꯨꯢ ꯆꯥꯛ ꯢꯄꯟ ꯄꯟꯗꯒꯨꯝ ꯇꯧꯔꯦꯅ ꯆꯥꯛꯄꯨ ꯀꯔꯤ ꯃꯊꯦꯜ ꯇꯧꯔꯦꯕ
ꯆꯥꯛꯇꯤ ꯉꯁꯤ ꯈꯥꯃꯦꯟ ꯏꯔꯣꯟꯕꯅꯦ ꯈꯥꯃꯦꯟ ꯑꯃ ꯏꯔꯣꯜꯂꯒ ꯌꯦꯔꯨꯝ ꯉꯧꯔꯅꯤ ꯈꯥꯃꯦꯟꯗꯨꯗꯤ ꯑꯂꯨꯒ ꯗꯪꯗ ꯏꯔꯣꯜꯂꯅꯤ ꯑꯇꯣꯞꯄ ꯂꯩꯇꯦ ꯃꯊꯦꯟꯗꯣ
ꯀꯤ ꯆꯥꯗ꯭ꯔꯤ ꯋꯥꯔꯤ ꯅꯩ ꯇꯧꯔꯤꯁꯦ
ꯅꯨꯡꯊꯤꯟꯁꯤꯗꯤ ꯆꯥꯔꯔꯣꯏ ꯋꯥꯛꯀꯤꯡꯁꯦ ꯀꯩꯅꯣꯝ ꯆꯦꯜꯂꯨꯒꯦ ꯇꯧꯕꯅꯦ ꯉꯥꯏꯍꯥꯛ
ꯑꯣ
ꯇꯤꯗꯤ ꯇꯥꯔꯛꯇꯧꯔꯦ ꯃꯔꯤꯒ ꯃꯤꯅꯤꯠ ꯇ꯭ꯔꯥꯉꯥ ꯁ꯭ꯋꯥꯏꯗꯗꯒꯤ ꯊꯣꯛꯑꯒꯦ ꯇꯧꯕ
ꯑꯣ ꯑꯩ ꯆꯥꯕ ꯀꯣꯏꯗꯔꯤ ꯑꯩꯅꯦ ꯉꯁꯤ ꯑꯌꯨꯛꯇ ꯉꯁꯤ ꯇꯟꯅꯦ ꯁꯦꯡꯍꯥꯔꯅꯦ ꯑꯗꯨꯗꯒꯤ ꯑꯦꯟꯁꯥꯡꯗꯨ ꯈꯤꯇꯪ ꯌꯥꯝꯅ ꯀꯩꯅꯣ ꯇꯧꯔ ꯆꯥꯔꯕ
ꯎꯝ
ꯑꯣ ꯑꯗꯨꯏ ꯃꯇꯨꯡꯗ ꯑꯃꯨꯛ ꯀꯩꯅꯣꯁꯤ ꯑꯈꯣꯏꯀꯤ ꯆꯥꯛꯁꯤꯅ ꯑꯃꯨꯛ ꯈꯔ ꯊꯦꯡ ꯆꯥ ꯄꯨꯡ ꯑꯅꯤ ꯑꯃꯪꯈꯥꯏ ꯇꯥꯔꯦ ꯍꯥꯏ ꯆꯥꯕꯁꯦ ꯍꯣꯏ ꯀꯩꯅꯣꯝ ꯇꯧꯔꯦ ꯍꯥꯏꯇꯥꯔꯦ ꯈꯤꯇꯪ ꯉꯔꯥꯡ ꯅꯍꯥꯟꯗꯒꯤꯁꯨ ꯅꯣꯡꯁꯤꯁꯨ ꯇꯥꯕꯅꯤ ꯉꯁꯤ ꯅꯨꯡꯁꯥ ꯁꯥ ꯌꯦꯟꯂ ꯈꯤꯇꯪ ꯑꯍꯥꯎꯕ ꯑꯃ ꯆꯥꯅꯤꯡꯕ ꯑꯆꯤꯟ ꯅꯨꯡꯁꯥ ꯁꯥꯏ ꯍꯥꯏꯁꯦ ꯁꯨꯃꯥꯏꯅ ꯇꯧꯕ ꯑꯩꯅ ꯑꯍꯥꯎ ꯆꯥꯕꯒꯤ ꯋꯥꯔꯤꯁꯦ ꯁꯨꯃꯥꯏꯅ ꯂꯥꯛꯄꯅꯦꯕꯀꯣ ꯑꯌꯨꯛꯅ ꯅꯨꯡꯁꯥ ꯁꯥꯔꯝꯃꯒ ꯃꯇꯦꯛ ꯑꯃꯃꯨꯛ ꯑꯈꯣꯏꯆꯦ ꯅꯣꯡ ꯆꯨꯔꯝꯃꯦꯕꯀꯣ ꯑꯗꯣ ꯍꯧꯖꯤꯛ ꯅꯨꯡꯁꯥ ꯁꯥꯏꯑꯦꯕ ꯑꯗꯨꯢ ꯃꯇꯦꯛꯇꯨꯅꯦꯕ ꯑꯍꯥꯎ ꯁꯤ ꯊꯣꯡꯉ ꯆꯥꯔꯤꯁꯦ ꯍꯥꯏꯇꯥꯔꯦ ꯋꯥꯔꯤꯁꯤ ꯋꯥꯁꯤꯕꯣꯕ ꯑꯣ ꯅꯪ ꯆꯦꯟꯅꯤ ꯍꯥꯏꯗꯨꯕꯨ ꯀꯔꯤ ꯁꯨꯝ ꯁꯥꯖꯦꯜ ꯑꯃꯨꯛ ꯍꯣꯠꯅꯍꯧꯔꯕꯩꯔꯣ ꯀꯔꯤ ꯇꯧꯕꯩꯅꯣ
ꯍꯣꯏ ꯅꯍꯥꯟꯗꯒꯤ ꯁꯥꯖꯦꯜ ꯍꯣꯠꯅꯕ ꯍꯧꯔꯕꯅꯦ ꯉꯔꯥꯡꯗꯤ ꯃꯄꯥꯟꯗ ꯊꯣꯛꯑꯒ ꯑꯣꯖꯥꯒꯤ ꯐꯨꯔꯤꯠ ꯑꯃ ꯂꯩꯔꯛꯑꯦ ꯑꯗꯨ ꯂꯩꯔꯛꯑꯒ ꯍꯜꯂꯛꯑꯒ ꯆꯥꯛꯁꯤꯗꯤ ꯀꯌꯥ ꯆꯥꯗ꯭ꯔꯦꯗ ꯍꯜꯂꯛꯑꯦ ꯍꯜꯂꯛꯑꯗꯩꯗꯤ ꯅꯨꯃꯤꯗꯥꯡꯗ ꯉꯔꯥꯡ ꯅꯨꯡꯊꯤꯟꯗꯣ ꯏꯃꯥꯟꯅꯕꯤꯒ ꯆꯝꯊꯣꯡ ꯊꯣꯡꯉꯦ ꯁꯥꯅ ꯈꯪꯁꯣꯏ ꯇꯧꯕꯗꯨꯗ ꯆꯥꯕ ꯌꯥꯅꯤ ꯈꯜꯂꯒ ꯅꯨꯃꯤꯗꯥꯡꯗꯨꯗꯗꯤ ꯁꯥꯔꯤ ꯍꯥꯏꯗꯤ ꯍꯣꯏ ꯀꯩꯅꯣꯃꯁꯦ ꯁꯥꯔꯤ ꯁꯥꯔꯤꯁꯨ ꯇꯧꯕꯅꯤꯅ ꯃꯁꯥꯗꯨ ꯆꯥꯕ ꯌꯥꯔꯝꯗ꯭ꯔꯦ ꯑꯇꯩꯗꯤ ꯉꯔꯥꯡꯗꯤ ꯆꯥꯛ ꯈꯖꯤꯛ ꯂꯩꯕꯗꯨꯒ ꯑꯗꯨꯒ ꯃꯤꯃꯤꯒ ꯇꯧꯔꯒ ꯆꯥꯔ ꯇꯣꯛꯑꯦ ꯑꯗꯨꯒ ꯑꯆꯥꯛꯄꯨ ꯏꯆꯥ ꯆꯥꯗ꯭ꯔꯦꯗ ꯑꯩꯗꯤ ꯍꯥꯏꯗꯤ ꯑꯌꯨꯛꯇ ꯉꯁꯤꯗꯤ ꯁꯪꯒꯣꯝ ꯃꯦꯒꯤ ꯒꯤ ꯑꯃ ꯆꯥꯖꯤꯜꯂꯦ꯫ ꯑꯗꯨ ꯃꯉꯥꯏꯔꯦ ꯑꯗꯨ ꯆꯥꯔꯛꯇꯩꯗꯤ ꯆꯥꯖꯨ ꯆꯥꯗ꯭ꯔꯤ꯫ ꯌꯥꯝ ꯇꯨꯝꯅꯤꯡꯒꯨꯝ ꯇꯧꯋꯦꯅ ꯑꯗꯨꯝ ꯉꯁꯤꯗꯤ ꯄꯣꯊꯥꯔꯕ꯫
ꯑꯣ ꯅꯣꯏ ꯑꯗꯨꯏ ꯅꯣꯡꯁꯤꯡꯒꯤ ꯐꯤꯕꯝꯗꯤ ꯀꯃꯥꯏꯅ ꯇꯧꯒꯦ ꯆꯨꯕ ꯆꯨꯗ꯭ꯔꯣ꯫
ꯅꯠꯇꯦꯕ ꯑꯌꯨꯛꯇꯕꯨ ꯅꯨꯡꯁꯥꯁꯦ ꯍꯦꯛꯇ ꯁꯥꯔꯝꯃꯦ꯫ ꯑꯩꯗꯤ ꯌꯥꯝ ꯊꯤꯟ ꯁꯥꯔꯅꯤ ꯍꯥꯢꯕꯩ ꯐꯤꯁꯦ ꯃꯌꯥꯝ ꯁꯨꯔꯦ꯫ ꯑꯗꯣꯒ ꯄꯨꯡ ꯇꯔꯥꯃꯥꯊꯣꯏ ꯇꯥꯔꯛꯄ ꯑꯗ꯭ꯋꯥꯏꯗꯒꯤꯗꯤ ꯅꯣꯡꯁꯦ ꯍꯩꯊꯔꯦ ꯍꯩ ꯊꯔꯦ ꯑꯗꯣ ꯑꯩꯒꯤ ꯐꯤꯕꯨꯗꯤ ꯀꯪꯍꯧꯋꯦ ꯈꯔ꯫ ꯑꯥ ꯑꯃꯅꯤ ꯈꯛꯇꯅꯦ ꯀꯪꯍꯧꯗ꯭ꯔꯤꯁꯦ ꯑꯗꯨꯕꯨꯗꯤ ꯑꯗꯨꯝ ꯀꯥꯗꯗꯤ ꯐꯦꯟꯁꯦ ꯈꯔ ꯈꯔ ꯊꯥꯕꯅꯤꯅꯅꯦ ꯑꯥ ꯃꯅꯨꯡꯗ ꯑꯗꯨꯝ ꯌꯥꯜꯂꯒ ꯑꯣꯏꯅ ꯀꯪꯍꯜꯂꯅꯤ ꯑꯗꯨꯒꯤ ꯍꯧꯖꯤꯛ ꯇꯤ ꯑꯃꯨꯛ ꯅꯨꯡꯁꯥ ꯁꯥꯕꯩ ꯇꯥꯏꯞꯇ ꯎꯝ ꯅꯨꯡꯁꯥ ꯁꯥꯕꯩ ꯃꯑꯣꯡꯗ ꯇꯧꯔꯦ꯫ ꯑꯗꯨꯒꯤꯅꯦ ꯑꯩ ꯆꯦꯟꯕꯁꯦ ꯉꯥꯏꯍꯛ꯫ ꯂꯥꯢꯠ ꯅꯨꯃꯤꯠꯁꯦ ꯂꯩꯊꯔꯒ ꯆꯦꯟꯒꯦꯅ ꯈꯟꯕ꯫ ꯍꯧꯖꯤꯛ ꯁꯥꯔꯤꯌꯦꯕꯗꯣ ꯃꯔꯤꯒ ꯃꯤꯅꯤꯠ ꯇꯔꯥꯉꯥ ꯁ꯭ꯋꯥꯏꯗꯗꯤ ꯅꯨꯃꯤꯠꯁꯦ ꯈꯔ ꯆꯪꯒ꯭ꯔꯅꯤ ꯑꯗꯨꯗ ꯑꯗꯨꯝ ꯊꯣꯛꯑꯒꯦ ꯇꯧꯔꯝꯕꯅꯦ꯫
ꯎꯝ ꯄꯩꯅ ꯗꯨꯁꯨ ꯂꯝꯖꯦꯟ ꯂꯝꯖꯦꯟ ꯈꯛꯇꯔꯣ ꯅꯠꯇ꯭ꯔꯒ ꯖꯤꯝ ꯍꯥꯏꯕ꯭ꯔꯥ ꯃꯣꯏ ꯌꯣꯠꯊꯥꯡꯒꯠꯄꯩꯗꯣ ꯅꯪꯕꯨꯢ ꯆꯠꯄ꯭ꯔꯣ ꯑꯗꯨꯗ ꯑꯗꯨꯗ ꯑꯣꯏꯅ ꯆꯦꯜꯂꯤꯀꯣ ꯅꯠꯇ꯭ꯔꯒ ꯅꯪ ꯑꯃ ꯀꯩꯅꯣ ꯁꯟꯅꯒꯨꯝ ꯇꯧꯗꯥꯏꯅꯦ ꯑꯇꯣꯞꯄ ꯎꯝ꯫
ꯑꯩꯅ ꯑꯇꯣꯞꯄ ꯁꯥꯟꯅꯕꯗꯨꯗꯤ ꯑꯌꯨꯛꯇ ꯁꯥꯟꯅꯕꯅꯦꯕ ꯑꯗꯨ ꯁꯥꯟꯅꯕꯩꯗꯨꯗꯁꯨꯅꯦ ꯈꯨꯡꯎꯞꯇꯣ ꯅꯍꯥꯟꯁꯦ ꯌꯥꯗꯗꯅꯅꯦ ꯅꯍꯥꯟ ꯑꯃꯨꯛꯁꯨꯅꯦ ꯃꯣꯏ ꯚꯩꯌ ꯀꯩꯅꯣꯝꯃꯒꯨꯝꯕꯗ ꯁꯦꯝꯍꯟꯒꯝꯕꯅꯦꯕ ꯈꯨꯝꯃꯨꯛ ꯁꯦꯝꯕꯝꯗ ꯑꯗꯨ ꯌꯥꯗ꯭ꯔꯦ ꯌꯥꯗꯕꯗꯩ ꯐꯛꯂꯛꯑꯦꯕ꯫ ꯃꯛ ꯃꯥꯒꯤ ꯈꯨꯗꯥꯗꯣ ꯑꯗꯨ ꯁꯦꯝꯗꯕꯒꯤ ꯎꯝ ꯅꯍꯥꯟ ꯉꯔꯥꯡ ꯅꯍꯥꯟ ꯁꯥꯟꯅꯕ ꯆꯠꯄꯗꯨꯗꯗꯤ ꯐꯛꯂꯛꯄꯗꯒꯤ ꯁꯦꯝꯍꯜꯂꯨꯗ꯭ꯔꯦ ꯑꯗꯨ ꯁꯦꯝꯍꯟꯒꯗꯝꯅꯦ ꯑꯗꯣ ꯈꯪꯗꯦ ꯑꯗꯨ ꯑꯃ ꯁꯦꯝꯃꯜꯂꯨꯔꯒ ꯁꯥꯟꯅꯕ ꯆꯠꯀꯦ ꯇꯧꯕꯅꯦ ꯑꯗꯨ ꯆꯠꯇ꯭ꯔꯤꯉꯩꯒꯤ ꯃꯄꯥꯟꯗ ꯁꯨꯝ ꯆꯦꯟꯕ ꯍꯥꯏ ꯇꯥꯔꯦ ꯏꯁꯥꯗꯣ ꯈꯔ ꯌꯥꯡꯅꯕ꯫
ꯑꯗꯨꯒꯤ ꯁꯥ ꯆꯦꯟꯒꯗꯕꯅꯦ ꯑꯌꯨꯛꯇꯨꯗꯤ ꯉꯁꯤ ꯑꯌꯨꯛꯇꯨ ꯅꯣꯡ ꯑꯃꯨꯛ ꯇꯥꯕꯩ ꯇꯥꯔꯤ ꯇꯥꯔꯤ ꯇꯧꯋꯦ ꯁꯥꯗꯅ ꯊꯣꯛꯇ꯭ꯔꯦ ꯅꯨꯡꯁꯥꯃꯨꯛ ꯁꯥꯏ ꯅꯨꯃꯤꯠ ꯅꯣꯡ ꯑꯃꯨꯛ ꯇꯥꯏꯌꯦ ꯇꯧꯕꯗ ꯅꯨꯡꯉꯥꯏꯇ꯭ꯔꯕ ꯑꯗꯨꯒꯤ ꯊꯣꯛꯇ꯭ꯔꯦ ꯑꯗꯣ ꯍꯧꯖꯤꯛ ꯅꯨꯡ ꯊꯤꯟꯁꯤ ꯑꯣꯏꯅ ꯆꯦꯜꯂꯨꯒꯦ ꯇꯧꯕꯅꯦ ꯅꯨꯡꯁꯥꯁꯦ ꯁꯥꯔꯤ ꯁꯥꯔꯤ ꯇꯧꯕꯒꯤ꯫
ꯑꯣ ꯑꯗꯨ ꯅꯪꯅ ꯑꯌꯨꯛꯇ ꯁꯥꯟꯅꯩ ꯍꯥꯏꯁꯦ ꯅꯪꯕꯨ ꯍꯥꯏꯗꯤ ꯑꯥ ꯁꯪꯒꯣꯝ ꯂꯐꯣꯏ ꯂꯩꯗꯅ ꯈꯔ ꯖꯨꯇꯣꯟ ꯇꯧꯕ ꯑꯗꯩ ꯄ꯭ꯔꯣꯇꯤꯟ ꯄꯥꯎꯗꯔ ꯍꯥꯏꯕ꯭ꯔꯥ ꯑꯃ ꯀꯩꯅꯣꯀꯥꯟꯗꯣ ꯍꯥꯏꯗꯤ ꯆꯥꯕ ꯊꯛꯄꯁꯨ ꯖꯨꯇꯣꯟ ꯇꯧꯗꯕꯁꯨ ꯌꯥꯗꯦꯕꯀꯣ ꯁꯨꯝ ꯆꯦꯟ ꯆꯣꯡ ꯇꯧꯔꯛꯄꯖꯦ ꯍꯥꯏꯗꯤ ꯏꯁꯥꯒꯤ ꯄꯥꯡꯒꯟ ꯁꯤꯖꯟꯅꯕꯅꯦꯅ꯫ ꯄꯥꯒꯟ ꯍꯥꯞꯅꯕꯁꯨ ꯍꯥꯏ ꯍꯥꯏꯒꯗ꯭ꯔꯥ ꯑꯗꯨꯃꯥꯏꯅ ꯇꯧꯕ꯭ꯔꯥ ꯈꯣꯠꯄ꯭ꯔ ꯀꯃꯥꯏꯟ ꯇꯧꯒꯦ꯫
ꯎꯝ꯫ ꯑꯗꯨꯒꯤꯗꯣ ꯑꯩꯗꯤ ꯑꯌꯨꯛꯇꯅꯦ ꯑꯥ ꯑꯌꯨꯛ ꯍꯦꯛ ꯍꯧꯒꯠꯂꯛꯄꯒ ꯑꯩꯗꯤ ꯈꯨꯍꯤꯒ ꯍꯥꯟꯅ ꯏꯁꯤꯡ ꯑꯏꯪꯕ ꯊꯛꯑꯦ ꯑꯗꯣ ꯃꯊꯪꯒ ꯏꯁꯤꯡ ꯈꯔ ꯁꯥꯍꯜꯂꯒ ꯈꯣꯍꯤꯒ ꯊꯛꯑꯦ ꯑꯗꯨ ꯊꯛꯄ ꯂꯣꯏꯕꯒ ꯑꯃꯨꯛ ꯑꯩꯁꯦ ꯉꯥꯏꯍꯥꯛ ꯂꯩꯔꯒ ꯑꯗꯨꯝ ꯑꯗꯨ ꯊꯛꯑꯒꯗꯩꯗꯤ ꯑꯩ ꯆꯥꯁꯨ ꯆꯥꯗ꯭ꯔꯦꯗ ꯑꯗꯨꯝ ꯁꯥꯟꯅꯕ ꯆꯠꯂꯦ ꯁꯥꯟꯅꯕ ꯆꯠꯂꯒ ꯑꯥ ꯁꯥꯟꯅ ꯁꯥꯟꯅꯔꯨꯕ ꯆꯠꯂꯅꯤꯗꯅ ꯑꯗꯨ ꯆꯠꯄꯗꯨꯗ ꯑꯩꯅꯅꯦ ꯑꯣꯠꯁ ꯕꯤꯁꯀꯤꯠꯀꯨꯝꯕ ꯄꯨꯕꯁꯨ ꯌꯥꯎꯋꯦꯕ ꯑꯗꯨꯒ ꯎꯝ ꯑꯃꯥꯒꯤ ꯑꯗꯨꯏꯗꯣ ꯁꯥꯟꯅꯕꯝꯗ ꯍꯥꯏꯇꯥꯔꯦ ꯈꯔ ꯏꯁꯥꯗꯣ ꯋꯥꯗꯅ ꯑꯗꯨꯃ ꯑꯃ ꯆꯥꯔꯒ ꯏꯁꯤꯡꯒ ꯊꯛꯑꯒ ꯍꯜꯂꯑꯅꯤ ꯑꯗꯨ ꯍꯜꯂꯑꯒ ꯑꯩꯅ ꯀꯩꯅꯣꯃꯗꯣ ꯑꯣꯠꯁꯇꯣ ꯏꯁꯤꯡ ꯑꯁꯥꯕꯗ ꯁꯥꯍꯜꯂꯒ ꯏꯁꯤꯡ ꯑꯁꯥꯕꯒ ꯑꯗꯨꯒ ꯑꯥ ꯀꯩꯅꯣꯃ ꯎꯝ ꯂꯞ ꯂꯐꯣꯏꯗꯣ ꯈꯔ ꯁꯣꯏꯖꯤꯜꯂꯒ ꯍꯥꯞꯄꯅꯤ ꯍꯥꯞꯄꯗꯩꯗꯤ ꯁꯪꯒꯣꯝꯁꯤꯗꯤ ꯑꯌꯨꯛꯇꯗꯤ ꯆꯥꯗ꯭ꯔꯦꯗ ꯅꯨꯃꯤꯗꯥꯡꯗ ꯑꯣꯏꯅ ꯁꯪꯒꯣꯝꯁꯦ ꯊꯛꯑꯦ ꯑꯗꯨꯒꯤ ꯑꯌꯨꯛꯇꯗꯤ ꯑꯣꯠꯁꯀ ꯏꯁꯤꯡ ꯑꯁꯥꯕꯒ ꯂꯐꯣꯏ ꯈꯛꯇꯪ ꯆꯝꯅ ꯑꯗꯨꯝ ꯆꯥꯏꯑꯦ ꯍꯧꯖꯤꯛꯇꯤ ꯁꯦꯝ ꯂꯩꯗꯧꯗꯨꯁꯨ ꯁꯦꯝꯁꯨ ꯌꯥꯝ ꯇꯥꯡꯉꯦ ꯀꯩꯅꯣꯃꯗ ꯆꯥꯝꯔꯤ ꯌꯧꯈ꯭ꯔꯦꯕ ꯑꯗꯨꯒꯤ ꯁꯦꯝꯗꯨꯗꯤ ꯑꯁ ꯇꯥꯡ ꯃꯜꯂꯦ ꯆꯥꯔꯔꯣꯏꯒꯦꯅ ꯑꯗꯨ ꯒꯤ ꯂꯧꯗ꯭ꯔꯦꯗꯣ ꯂꯐꯣꯏꯅꯗꯤ ꯑꯃꯨꯛ ꯊꯣꯡꯕꯅꯤꯅꯅ ꯂꯐꯣꯏ ꯑꯣꯏꯅ ꯆꯥꯔꯦ
ꯑꯣ ꯑꯗꯩ ꯑꯌꯨꯛ ꯊꯥꯎ ꯅꯨꯡ ꯑ ꯂꯩꯗꯅ ꯇꯟ ꯊꯥꯎꯅꯨꯡ ꯍꯥꯏ ꯇꯟ ꯅꯠꯇ꯭ꯔꯒ ꯑꯩꯈꯣꯏꯒꯤ ꯅꯣꯡ ꯐꯥꯗꯣꯛ ꯑꯍꯥꯎꯕꯁꯨ ꯆꯥꯅꯤꯡ ꯆꯥꯅꯤꯡꯉꯛꯀꯅꯤ ꯑꯗꯨꯝ ꯑꯆꯝꯕ ꯆꯥꯔꯤꯕ꯭ꯔꯥ ꯑꯗꯣ ꯑꯗꯨꯒ ꯁꯨꯝ ꯑꯩꯈꯣꯏꯒꯤ ꯃꯄꯥꯟ ꯊꯣꯛꯑꯦ ꯈꯜꯂꯣꯅꯦ ꯑꯗꯨꯗꯁꯨ ꯍꯩ ꯔꯥꯅ ꯑꯣꯏꯅ ꯅꯝꯅ ꯑꯣꯏꯅ ꯃꯦꯜꯂꯤꯕ꯭ꯔꯥ ꯅꯠꯇ꯭ꯔꯒ ꯃꯄꯥꯟ ꯊꯣꯛꯀꯥꯟꯗꯅ ꯑꯃꯨꯛ ꯈꯤꯇꯪ ꯂꯥꯏꯊꯣꯛꯏꯕ꯭ꯔꯥ ꯅꯠꯇ꯭ꯔꯒ ꯄꯨꯜꯂꯞ ꯐꯥꯖꯤꯜꯂꯒ ꯅꯩꯖꯨꯇꯣꯟꯁꯦ ꯖꯨꯇꯣꯟ ꯈꯨꯇꯧꯁꯤ ꯇꯧꯕꯤꯕ꯭ꯔꯥ ꯀꯃꯥꯏꯅꯗꯤ ꯇꯧꯒꯦ ꯅꯪꯕꯣ
ꯑꯌꯥꯝꯕ ꯑꯩꯒꯤ ꯖꯨꯇꯣꯟꯁꯦ ꯁꯣꯏꯗꯅꯉꯥꯏꯗꯤ ꯇꯧꯋꯦꯕꯀꯣ ꯑꯗꯨꯗ ꯁꯣꯏꯗꯅꯤꯉꯥꯏ ꯇꯧꯕ ꯍꯥꯏꯕꯗꯤꯅꯦ ꯑ ꯃꯤ ꯃꯄꯥꯟꯁꯦ ꯊꯣꯛꯑꯕꯅꯤꯅ ꯍꯧꯖꯤꯛꯇꯤ ꯑꯣꯖꯥ ꯑꯣꯏꯔꯣ ꯆꯤꯆꯦ ꯑꯣꯏꯔꯣ ꯄꯨꯜ ꯍꯥꯏꯗꯤ ꯄꯨꯜꯂꯦꯕ ꯄꯨꯟꯕꯅꯤꯅꯅꯦ ꯃꯣꯏꯒ ꯃꯄꯥꯟ ꯊꯣꯛ ꯄꯗꯗꯤ ꯃꯣꯏꯗꯣ ꯆꯥꯁꯦ ꯍꯥꯏꯔ ꯀꯥꯟꯗꯗꯤ ꯑꯩꯗꯣ ꯆꯥꯅꯤꯡꯇꯦ ꯀꯃꯥꯏꯅꯗꯤ ꯍꯥꯏꯔꯨꯅꯤ ꯑꯗꯨꯒꯤ ꯅꯨꯡꯉꯥꯏꯇꯕꯒꯤ ꯍꯥꯏ ꯇꯔꯦ ꯑꯗꯨꯝ ꯐꯝꯗꯣꯏꯅꯦꯕ ꯃꯣꯏ ꯃꯅꯥꯛꯇ ꯑꯗꯨꯗ ꯑ ꯈꯔ ꯑꯃꯅꯤ ꯆꯥꯃꯆ ꯑꯃꯅꯤ ꯃꯉꯥꯏꯔꯦ ꯑꯩꯅ ꯂꯧꯕ ꯑꯗꯨ ꯅꯠꯇꯅꯗꯤ ꯍꯦꯟꯅꯗꯤ ꯇꯧꯗꯦ ꯑꯗꯣ ꯍꯥꯏꯗꯤ ꯃꯄꯥꯟ ꯊꯣꯛꯏꯈꯩꯗꯤ ꯀꯛꯄꯁꯦ ꯉꯝꯖꯗꯦꯕ ꯃꯤꯒ ꯑꯇꯣꯞꯄꯒ ꯄꯨꯟꯕꯅꯤꯅ ꯑꯗꯨꯒꯤ ꯌꯥꯔꯤꯈꯩ ꯌꯨꯝꯗ ꯀꯥꯗ ꯂꯩꯕꯁꯦ ꯑꯗꯨꯝ ꯌꯥꯔꯤꯈꯩ ꯁꯣꯏꯗꯅꯉꯥꯏꯒꯤ ꯊꯥꯎꯁꯦ ꯀꯛꯑꯦ ꯌꯦꯔꯨꯝ ꯁꯦ ꯀꯩꯁꯨ ꯌꯦꯔꯨꯝꯁꯦ ꯑꯌꯥꯝꯕ ꯑꯗꯨꯝ ꯐꯨꯠꯂꯒ ꯆꯥꯔꯦꯕ ꯍꯥꯏꯗꯤ ꯇꯥꯎꯕ ꯈꯣꯠꯄ ꯊꯥꯎꯗꯣ ꯌꯥꯔꯤꯃꯈꯩ ꯀꯛꯀꯦꯅ ꯇꯧꯋꯦ ꯊꯥꯎꯗ ꯅꯠꯇꯦ ꯆꯤꯅꯤꯁꯨ ꯀꯛꯑꯦ ꯍꯥꯏꯇꯥꯔꯦ ꯑꯗꯨꯒ ꯆꯤꯅꯤ ꯌꯥꯎꯕ ꯄꯣꯠ ꯁꯨꯝ ꯂꯩꯗꯅ ꯑꯗꯣ ꯑꯌꯥꯝꯕ ꯀꯛꯅꯕ ꯇꯧꯋꯦꯕ ꯑꯗꯨꯅ ꯁꯣꯏ ꯍꯥꯏꯗꯤ ꯁꯣꯏꯔꯣꯏꯗꯕꯒꯤ ꯍꯥꯏꯇꯥꯔꯦ
ꯑꯣ ꯆꯤꯅꯤ ꯍꯥꯏꯔꯒꯗꯤ ꯑꯗꯨꯏꯅꯤ ꯅꯪ ꯅꯪꯒꯤ ꯅꯪꯒꯤꯁꯦ ꯁꯤ ꯌꯨꯝꯗꯁꯨ ꯊꯣꯡꯉꯗꯤ ꯍꯥꯏꯗꯤ ꯀꯥꯗ ꯊꯣꯡꯉꯦ ꯈꯜꯂꯣ ꯑꯗꯨꯑꯣꯏꯗꯤ ꯅꯪ ꯊꯥꯎ ꯊꯨꯝꯁꯤ ꯍꯜꯂꯦ ꯑꯗꯒꯤ ꯆꯤꯅꯤ ꯆꯤꯅꯤꯗꯨꯁꯨ ꯐꯅꯌꯥꯝ ꯍꯜꯂꯝꯒꯅꯤ ꯆꯤꯅꯤꯗꯨꯁꯨ ꯑꯩꯈꯣꯏꯒꯤ ꯆꯤꯅꯤꯅ ꯍꯦꯟꯅ ꯀꯩꯅꯣ ꯇꯧꯕꯅꯦꯕ ꯍꯥꯏꯗꯤ ꯏꯁꯥꯁꯦ ꯅꯣꯏꯊꯣꯛꯍꯟꯕ ꯑꯗꯒꯤ ꯃꯣꯏꯒꯤ ꯍꯥꯔꯠꯀꯤ ꯂꯩꯏꯅ ꯍꯥꯏꯗꯣꯏꯔꯥ ꯑꯩꯈꯣꯏꯒꯤ ꯅꯥꯔꯤ ꯈꯣꯠꯍꯟꯕ ꯑꯩꯈꯣꯏꯒꯤ ꯁꯤꯡꯂꯤ ꯅꯥꯎꯔꯤꯗ ꯑꯩꯈꯣꯏꯒꯤ ꯇꯨꯡꯁꯤꯜꯂ ꯊꯝꯕꯁꯦ ꯑꯥ ꯊꯨꯝꯗꯩꯗꯤ ꯆꯤꯅꯤꯅ ꯍꯦꯟ ꯅ ꯈꯤꯇꯪ ꯁꯥꯊꯤꯗꯤ ꯍꯥꯏꯅꯕꯅꯦꯕ ꯆꯤꯅꯤ ꯑꯉꯧꯕ ꯍꯥꯏꯗꯣ ꯍꯥꯏꯒꯗ꯭ꯔꯥ ꯁꯤꯅ ꯑꯣꯏꯅ ꯆꯦꯜꯂꯤꯕ ꯏꯟꯆꯦꯟ ꯀꯩꯅꯣꯗꯨꯗ ꯐꯨꯟꯖꯤꯜꯂ ꯊꯝꯃꯤ ꯑꯗꯣ ꯏꯟꯖꯦꯟꯗꯨ ꯐꯖꯅ ꯆꯦꯟꯗꯣꯗꯣ ꯍꯦꯟꯅ ꯐꯨꯟꯖꯤꯟꯈ꯭ꯔꯅꯤꯅ ꯀꯟꯅ ꯆꯦꯟꯁꯤꯜꯂꯩ ꯑꯗꯨꯁꯨ ꯑ ꯕꯤꯄꯤꯗꯨ ꯅꯥꯕꯅꯦ ꯂꯩꯗꯅ ꯑ ꯑꯗꯣ ꯑꯗꯨꯃꯥꯏꯅ ꯇꯧꯏ ꯍꯥꯏꯗ
ꯍꯣꯏ ꯆꯤꯅꯤ ꯆꯥꯕꯁꯤꯗꯤ ꯌꯥꯝ ꯐꯠꯇꯦ ꯅꯪꯁꯨ ꯆꯤꯅꯤ ꯆꯥꯗꯗꯥꯏꯅꯦ ꯅꯪꯁꯨ ꯆꯤꯅꯤꯗꯤ ꯆꯥꯗꯕꯅꯦ ꯑꯩꯅ ꯈꯪꯕꯗꯗꯤ ꯑꯇꯣꯞꯄ ꯅꯪꯗꯤ ꯊꯥꯎ ꯊꯨꯝꯗꯤ ꯃꯄꯥꯟꯗ ꯆꯥꯔꯤꯕ꯭ꯔꯥ ꯀꯃꯥꯏꯅ ꯇꯧꯏ
ꯈꯤꯇꯪ ꯊꯥꯎ ꯑꯩꯁꯨ ꯅꯪꯒꯤ ꯀꯩꯅꯣꯁꯦ ꯆꯤꯅꯤꯖꯦ ꯌꯥꯝꯀꯟ ꯆꯥꯗꯦꯗꯤ ꯍꯥꯏꯕ ꯑꯗꯣ ꯀꯩꯅꯣꯁꯤ ꯑꯥ ꯊꯨꯝꯁꯨ ꯌꯥꯝ ꯀꯟꯅꯗꯤ ꯆꯥꯗꯝꯅꯤꯅ ꯊꯨꯝꯗꯤ ꯀꯛꯀꯛ ꯀꯀꯥ ꯍꯥꯏꯗꯤ ꯑꯩ ꯆꯥꯗꯕꯑꯣꯗꯤ ꯆꯞ ꯃꯥꯟꯅꯕꯅꯦ ꯍꯥꯏꯗꯤ ꯆꯥꯗꯕꯒ ꯆꯞ ꯃꯥꯟꯅꯩ ꯍꯥꯏꯗꯤ ꯌꯥꯝꯅꯗꯤ ꯀꯩꯅꯣ ꯇꯧꯕꯅꯦ ꯑꯗꯣ ꯑꯩꯒꯤꯗꯤ ꯌꯥꯝ ꯁꯥꯠ ꯇꯪꯗꯤꯁꯤꯅ ꯃꯨꯛ ꯑꯃꯨꯃꯨꯛ ꯆꯤꯞ ꯆꯥꯅꯤꯡꯕꯁꯦ ꯁꯤ ꯌꯥꯝ ꯑꯃꯨ ꯃꯨꯛ ꯑꯩꯒꯤꯗꯤ ꯁꯣꯏꯒꯜꯂꯦꯕꯀꯣ ꯑꯗꯣ ꯍꯣꯏ ꯃꯄꯥꯟꯗꯒꯤꯗꯤ ꯃꯄꯥꯟꯗꯒꯤ ꯊꯥꯎ ꯊꯨꯝꯁꯤꯗꯤ ꯐꯅꯌꯥꯝꯗꯤ ꯍꯜꯂꯕꯅꯤ ꯑꯗꯣ ꯁꯤꯗ ꯁꯨꯝ ꯂꯥꯏꯔꯤꯛ ꯄꯥꯕꯩ ꯍꯥꯏꯒꯗ꯭ꯔꯥ ꯁꯨꯝ ꯐꯝꯖꯤꯜꯂ ꯁꯨꯝ ꯂꯩꯕꯖꯦ ꯁꯤꯗ ꯀꯛ ꯆꯥꯔꯅꯤ ꯑꯗꯩ ꯆꯥꯛꯗ ꯆꯥꯖꯤꯟꯕꯅꯤꯗꯣ ꯑꯗꯒꯤ ꯆꯦꯟ ꯆꯣꯡꯕꯁꯤꯁꯨ ꯑꯩ ꯐꯅꯌꯥꯝ ꯍꯜꯂꯦꯕ ꯇꯧꯕꯕꯨꯗꯒꯤ ꯇꯧꯕꯗꯥ ꯑꯣꯑꯥ ꯍꯥꯏꯗꯤ ꯇꯧꯒꯤꯗꯕ ꯆꯞ ꯃꯥꯟꯅꯔꯦꯕ ꯑꯁꯨꯝ ꯐꯝꯖꯤꯜꯂꯕꯅꯦ ꯏꯁꯥꯖꯦ ꯑꯩꯈꯣꯏꯒꯤ ꯄꯨꯛ ꯃꯄꯥ ꯁꯥꯏꯊꯥ ꯈꯤꯇꯪ ꯀꯩꯅꯣ ꯇꯧꯋꯦ ꯍꯥꯏꯇꯥꯔ ꯑꯅꯗꯨꯝ ꯑꯝ ꯄꯣꯠꯇꯣ ꯆꯥꯗ꯭ꯔꯁꯨ ꯑꯗꯨꯝ ꯂꯩꯒ꯭ꯔꯃꯦꯅ ꯄꯣꯠꯇꯣ ꯍꯩꯅ ꯅꯣꯏꯁꯤꯟꯕꯒꯤ ꯑꯥꯎ ꯀ ꯈꯨꯗꯝ ꯍꯥꯏꯗꯣꯔꯥ ꯑꯗꯨꯃꯥꯏꯅ ꯄꯤꯔ ꯂꯩꯔꯦꯕ ꯑꯩꯗꯤ ꯈꯔ ꯖꯨꯇꯣꯟ ꯇꯧꯕꯁꯨ ꯋꯥꯔꯦ ꯍꯥꯏꯇꯥꯔꯦ
ꯌꯥꯔꯤꯈꯩ ꯆꯥꯗꯕꯅ ꯐꯩ ꯃꯄꯥꯟꯗ ꯊꯣꯛꯑꯗꯤ ꯃꯤꯒ ꯑꯗꯨꯝ ꯄꯨꯟꯕ ꯈꯣꯠ ꯈꯣꯁꯦ ꯇꯧꯔꯗꯤ ꯆꯥꯗꯕꯁꯨ ꯍꯦꯛ ꯅꯨꯡꯉꯥꯏꯇꯝꯅꯦꯕ ꯐꯝꯃꯒ ꯑꯗꯣ ꯌꯥꯔꯤꯈꯩ ꯑꯗꯨꯝ ꯐꯝꯃꯁꯨ ꯐꯝꯕꯒꯤ ꯊꯣꯛꯄ ꯇꯧꯁꯤꯟꯅꯩ ꯈꯪꯗꯦ ꯆꯥꯕ ꯁꯥꯁꯤꯟꯅꯩ ꯈꯪꯗꯦ ꯇꯧꯗ ꯇꯥꯔꯒꯗꯤ ꯏꯁꯥꯒꯁꯦ ꯀꯩꯁꯨ ꯐꯔꯔꯣꯏ ꯑꯩꯈꯣꯏ ꯅꯨꯡꯁꯥ ꯌꯥꯝ ꯁꯥꯔꯛꯑꯦ
ꯎꯝ
ꯀꯤꯡꯁꯨ ꯆꯠꯂꯨꯒꯦ ꯇꯧꯕꯅꯦ ꯉꯥꯍꯥꯛꯇꯪ ꯆꯦꯜꯂꯨꯒꯦ ꯇꯧꯕꯅꯦ
ꯑꯩꯗꯤ ꯕ꯭ꯂꯦꯛ ꯀꯣꯐꯤ ꯆꯥ ꯍꯥꯏꯗꯤ ꯆꯤꯅꯤ ꯌꯥꯎꯗꯕꯤꯗ ꯑꯩꯈꯣꯏꯒꯤ ꯕ꯭ꯂꯦꯛ ꯀꯣꯐꯤ ꯁꯪꯒꯣꯝ ꯌꯥꯎ ꯇꯕꯤꯗ ꯑꯩꯈꯣꯏ ꯀꯣꯐꯤ ꯈꯛꯇ ꯊꯛꯄꯗꯣ ꯑꯗꯨꯁꯨ ꯑꯗꯨꯝ ꯊꯛꯄꯅꯦꯕ ꯑꯩꯗꯤ ꯍꯣꯏ ꯉꯁꯤ ꯉꯍꯥꯟꯁꯤ ꯈꯔ ꯍꯜꯂꯤ ꯍꯥꯏꯇꯥ ꯑꯗꯨꯏꯁꯨ ꯑꯗꯨꯗꯨꯅ ꯑꯗꯨꯝ ꯊꯛꯏ ꯍꯥꯏꯇꯥꯔꯦ ꯑꯗꯨ ꯅꯣꯡꯃꯩ ꯈꯪꯗꯦꯗ ꯖꯨꯇꯨꯟ ꯅꯣꯏꯈꯠꯈꯤꯕꯁꯤ ꯈꯔ ꯍꯟꯗꯔꯛꯄ ꯋꯥꯏ ꯍꯥꯏꯕꯅꯤ
ꯎꯝ ꯀꯛ ꯎ ꯀꯛꯄ ꯉꯝꯗ꯭ꯔꯕꯅꯤꯗ ꯑꯗꯨꯏꯗꯤ
ꯎꯝ ꯍꯣ ꯑꯗꯨꯏ ꯅꯪ ꯋꯥꯛꯀꯤꯡ ꯆꯦꯠꯅꯤ ꯍꯥꯏꯗꯥꯏꯅꯦ
ꯑꯥ ꯑꯩ ꯆꯠ ꯆꯦꯠ ꯊꯣꯛꯎꯒꯤꯒꯦ ꯑꯗꯨꯗꯤꯀꯣ ꯑꯣ ꯀꯣꯟꯅ ꯑꯃꯨꯛ ꯁꯥꯟꯅꯔꯁꯦꯀꯣ ꯍꯣ ꯍꯣ ꯊꯝꯃꯦ ꯊꯝꯃꯦ